ꯍꯥꯏꯔꯤꯌꯦ
ꯎꯝ ꯀꯔꯝ ꯀꯔꯝ ꯄꯥꯜꯂꯤꯒꯦ
ꯑꯩꯔꯣ ꯑꯗꯨꯝ ꯄꯥꯜꯂꯤꯌꯦ ꯅꯪꯒꯤꯁꯤꯗꯤ ꯌꯥꯝ ꯍꯧꯋꯦ ꯀꯔꯤꯒꯤꯅꯣ ꯉꯁꯥꯏ ꯑꯩꯒ ꯁꯥꯟꯅꯕꯗꯨꯗꯤ ꯌꯥꯝꯅ ꯀꯩꯅꯣ ꯇꯧꯗꯤꯌꯦ
ꯑꯩꯅ ꯍꯥꯏꯗ꯭ꯔꯥ
ꯃꯈꯣꯟꯁꯦ ꯌꯥꯝ ꯍꯧꯋꯦ ꯍꯧꯖꯤꯛꯇꯤ ꯌꯥ ꯌꯥꯔꯦ ꯍꯧꯖꯤꯛꯇꯤ ꯀꯔꯤ ꯃꯊ ꯊꯦꯜ ꯆꯥꯈ꯭ꯔꯒꯦ ꯉꯁꯤ
ꯑꯇꯦ ꯑꯃ ꯇꯧꯔꯦ ꯑꯗꯨꯒ ꯏꯔꯣꯝꯕ ꯏꯔꯣꯝꯕꯗꯤ ꯇꯧꯗ꯭ꯔꯦ ꯍꯥꯏꯗꯤ ꯑꯃꯦꯠꯄ ꯑꯃ ꯌꯥꯎꯔꯦ ꯑꯗꯩ ꯀꯥꯡꯉꯨ ꯑꯃ ꯆꯥꯏꯌꯦ ꯅꯣꯏꯗꯤ ꯆꯥꯔꯕ ꯀꯃꯥꯏꯟ ꯇꯧꯔꯒꯦ
ꯎꯝ ꯑꯩ ꯍꯧꯖꯤꯛ ꯆꯥꯗ꯭ꯔꯤ ꯑꯩ ꯍꯧꯖꯤꯛ ꯀꯩꯅꯣ ꯎꯝ ꯑꯩ ꯍꯧꯖꯤꯛ ꯆꯥꯒꯦꯅ ꯑꯩ ꯁꯦꯝ ꯁꯥꯒꯦꯅ ꯇꯧꯔꯤ ꯑ ꯀꯩꯅꯣ ꯌꯦꯟ ꯈꯔ ꯊꯣꯡꯒꯦꯅ ꯌꯦꯟ ꯂꯩꯔꯨꯔꯦ ꯀꯩꯊꯦꯜ ꯀꯥꯔꯒ ꯌꯦꯟꯁꯦ ꯈꯔ ꯁꯦꯝꯗꯣꯛꯑꯦ ꯑꯩꯖꯦ ꯍꯌꯦꯡ ꯆꯥꯛꯀ ꯊꯣꯡꯕꯤꯗꯣ ꯇꯣꯡꯒꯦꯅ ꯍꯌꯦꯡꯗꯤ ꯑꯗꯨꯒꯤ ꯊꯝꯖꯤꯟꯒꯔꯦ ꯇꯣꯠꯇꯅ ꯈꯣꯠꯇꯅ ꯑꯗꯨꯒ ꯈꯔ ꯂꯦꯝꯍꯧꯕ ꯃꯔꯨ ꯃꯌꯥꯝ ꯀꯔꯤ ꯀꯔꯥꯥꯁꯤ ꯇꯪ ꯉꯧꯊꯣꯛꯑꯒꯦ ꯍꯧꯖꯤꯛ ꯆꯥꯅꯕ ꯍꯥꯏꯅ ꯇꯧꯔꯤ
ꯑꯣ ꯑꯣ
ꯑꯗꯨꯒ ꯈꯔ ꯑꯃ ꯇꯥꯎꯊꯣꯛꯑꯅꯤ ꯑꯩ ꯏꯊꯟꯗ ꯆꯥꯗꯣꯏꯅꯤ ꯀꯅꯥꯒ ꯆꯥꯗꯣꯏꯅꯣ ꯆꯥꯅꯕ ꯃꯤ ꯂꯩꯇꯦ
ꯅꯣꯏ ꯏꯕꯥꯏ ꯑꯃ ꯂꯩꯕꯗꯨꯗꯤ ꯂꯩꯔꯤꯕꯣ ꯂꯩꯇ꯭ꯔꯕꯣ
ꯏꯕꯥꯏ ꯂꯩꯇ꯭ꯔꯦ ꯏꯕꯥꯏꯗꯣ ꯀꯩꯅꯣꯗ ꯆꯠꯈ꯭ꯔꯦ ꯃꯥ ꯀꯩꯅꯣꯗꯤ ꯌꯨꯝꯗ ꯊꯣꯛꯈ꯭ꯔꯦ
ꯑꯣ
ꯑꯗꯣ ꯍꯧꯖꯤꯛ ꯑꯃꯨꯛ ꯆꯪꯉꯛꯑꯅꯤ ꯀꯨꯏꯔꯔꯣꯏ
ꯇꯥꯡ ꯀꯌꯥ ꯂꯥꯛꯀꯗꯣꯏꯅꯣ ꯂꯥꯛꯄꯗꯤ
ꯇꯥꯡꯁꯦ ꯇꯔꯥꯃꯔꯤ ꯍꯥꯏꯕ꯭ꯔꯥ ꯀꯩꯅꯣꯝꯃ ꯍꯥꯏ ꯑꯗꯣ ꯆꯞ ꯆꯥꯕꯤꯗꯤ ꯈꯪꯗꯦ ꯑꯩ ꯋꯥꯔꯤ ꯁꯥꯟꯅꯗꯦ ꯃꯣꯏꯒ
ꯎꯝ ꯀꯩꯒꯤꯅ ꯅꯣꯏ ꯄꯥꯎ ꯐꯥꯎꯅꯗ꯭ꯔꯕ ꯍꯥꯏꯁ ꯂꯩꯃꯤꯟꯅꯔꯒ ꯄꯥꯎ ꯐꯥꯎꯍꯟꯕꯗꯨꯗꯤ ꯐꯠꯇꯦ
ꯄꯥꯎ ꯐꯥꯎꯅꯩ ꯑꯗꯣ ꯍꯧꯖꯤꯛ ꯑꯩ ꯐꯣꯟ ꯇꯧꯗꯦ ꯑꯩꯒꯤ ꯀꯩꯅꯣ ꯇꯧ ꯌꯥꯗꯕꯒꯤ
ꯎꯝ
ꯑꯩ ꯇꯧꯗꯤ ꯇꯧꯒꯅꯤ ꯍꯧꯖꯤꯛ
ꯑꯗꯨꯃꯥ ꯆꯪꯗꯧꯕ ꯂꯥꯛ
ꯅꯨꯡꯁꯤꯠ ꯅꯨꯡꯁꯥ ꯀꯃꯥꯏꯅ ꯇꯧꯔꯤꯒꯦ ꯑꯗꯨ꯭ꯋꯥꯏꯗꯨꯕꯨ
ꯑꯗꯨꯝ ꯅꯨꯡꯉꯥꯏꯔꯤ ꯍꯥꯏꯕꯗꯤ ꯈꯪꯗꯦꯗ ꯅꯣꯡ ꯆꯨꯀꯣ ꯇꯥꯗꯧ ꯃꯥꯜꯂ ꯃꯥꯜꯂ ꯁꯨꯡꯊꯥ ꯇꯥꯗꯕ ꯑꯗꯨꯝ ꯄꯥꯏꯒꯤꯕ ꯇꯥꯗꯤ ꯇꯥꯗꯣꯏꯅꯦꯕꯀꯣ ꯑꯗꯨꯒ ꯑꯩꯈꯣꯏꯒꯤ ꯍꯥꯏꯅꯤ ꯂꯧꯕꯨꯛꯇ ꯀꯩꯗ ꯏꯁꯤꯡ ꯂꯩꯅꯕ ꯇꯥꯕ ꯑꯣꯏꯕꯗꯣ ꯑꯗꯨ ꯑꯣꯏꯗꯕꯀꯣ ꯑꯗꯨꯗꯒꯤ ꯒꯤ ꯑꯗꯨꯝ ꯁꯥꯏꯗ ꯌꯥꯝꯅ ꯍꯥꯏꯗꯤ ꯍꯧꯖꯤꯛꯁꯦ ꯅꯣꯡ ꯇꯥꯅ ꯈꯣꯠꯂ ꯇꯧꯔ ꯏꯪꯉꯒ ꯂꯧ ꯂꯣꯛꯄ ꯃꯇꯝꯗꯤ ꯑꯣꯏꯔꯕꯅꯦꯕꯀꯣ ꯑꯗꯨꯝ ꯏꯀꯪ ꯀꯪꯉꯒ ꯑꯗꯨꯝ ꯇ ꯂꯩꯕꯥꯛ ꯇꯦꯝꯄꯥꯛ ꯏꯊꯨꯝ ꯑꯗꯨꯃꯥꯏꯅ ꯂꯩꯅꯔꯤ ꯒ꯭ꯌꯥꯟ ꯇꯥꯗ ꯇꯧꯔꯤꯁꯦ
ꯑꯩꯈꯣꯏ ꯁ꯭ꯋꯥꯏꯁꯨ ꯍꯧꯖꯤꯛ ꯌꯥꯝ ꯁꯥꯏ ꯌꯥꯝ ꯁꯥꯏ ꯑꯩ ꯉꯁꯤ ꯃꯄꯥꯟꯗ ꯊꯣꯛꯎꯕ ꯀꯩꯊꯦꯜ ꯀꯥꯔꯨꯕ ꯌꯥꯝ ꯁꯥꯏ ꯑꯩ ꯍꯨꯃꯥꯡ ꯌꯥꯝ ꯖꯤꯔꯤ ꯖꯤꯔꯤ ꯁꯧꯗꯅ ꯍꯨꯃꯥꯡ ꯁꯧꯔꯒ ꯇꯥꯔꯛꯏ ꯑꯗꯨꯅ ꯑꯩ ꯌꯥꯝ ꯁꯥꯏ ꯍꯧꯖꯤꯛꯇꯤ ꯀꯥ ꯃꯅꯨꯡꯗ ꯆꯪꯉꯛꯑꯒ ꯑꯩ ꯅꯨꯡꯉꯥꯏꯅ ꯐꯦꯟ ꯊꯥꯔꯒ ꯂꯩꯔꯦ
ꯎꯝ ꯍꯣꯏ ꯑꯗꯨ ꯀꯩꯀꯩ ꯏꯟꯖꯥꯡ ꯍꯥꯎꯔꯤꯒꯦ ꯑꯗꯨꯗ ꯅꯪꯅ ꯅꯣꯏ ꯚꯥꯏ ꯂꯥꯛꯇ꯭ꯔ ꯇꯥꯔꯗꯤ ꯅꯪꯅ ꯄꯥꯝꯕ ꯄꯣꯠ ꯆꯩꯩ ꯃꯌꯥꯝꯗꯣ ꯍꯥꯏꯗꯤ ꯌꯥꯏꯉꯪꯅꯥꯒꯨꯝꯕ ꯈꯪꯗꯦ ꯑꯗꯩ ꯑꯗꯨꯗ ꯐꯪꯗꯕ ꯄꯣꯠ ꯆꯩꯩ ꯃꯌꯥꯝ ꯂꯩꯗꯅ ꯑꯗꯨ ꯄꯨꯍꯜꯂꯒ ꯂꯥꯛꯑꯗꯤ ꯐꯗꯣꯏꯅꯦ
ꯄꯨꯍꯜꯂꯛꯀꯅꯤ ꯑꯩꯅ ꯍꯥꯏꯈ꯭ꯔꯕꯅꯤ ꯂꯣꯏꯅ ꯄꯨꯍꯜꯂꯛꯀꯅꯤ ꯑꯩ ꯍꯧꯖꯤꯛ ꯄꯨꯍꯟꯗꯕ ꯌꯥꯗꯦ ꯑꯩ ꯄꯨꯍꯟꯅꯕ ꯍꯧꯖꯤꯛ ꯂꯣꯏꯅ ꯍꯥꯏꯈ꯭ꯔꯕꯅꯤ ꯍꯋꯥꯏꯖꯥꯔ ꯂꯣꯜꯍꯟꯈ꯭ꯔꯦ ꯍꯋꯥꯏꯖꯥꯔ ꯀꯪꯍꯜꯂꯒ ꯄꯨꯔꯛ ꯐ ꯇꯕ ꯌꯥꯔꯣꯏ ꯑꯗꯒꯤ ꯍꯧꯖꯤꯛꯇꯤ ꯊꯝꯕꯥꯜ ꯃꯇꯝꯅꯤ ꯊꯝꯅꯥ ꯄꯣꯔꯛꯀꯅꯤ ꯊꯝꯅꯥ ꯈꯦꯝꯖꯣꯡ ꯈꯦꯁꯤ ꯈꯦꯁꯤ ꯍꯧꯗꯣꯏꯅꯤ ꯑꯗꯨꯝꯕ ꯃꯌꯥꯝ ꯍꯧꯖꯤꯛ ꯄꯨꯔꯛꯅꯕꯅ ꯑꯩꯅ ꯍꯥꯏꯈ꯭ꯔꯦ
ꯍꯧꯖꯤꯛꯕꯨ ꯀꯩꯀꯩꯅ ꯍꯥꯎꯔꯤꯒꯦ ꯑꯗꯨꯝ ꯑꯐꯩ ꯑꯐꯪ ꯆꯥꯕ꯭ꯔꯣ ꯀꯩꯀꯩꯅ ꯍꯥꯎꯒꯦ
ꯑꯐꯪ ꯑꯐꯪꯕ ꯆꯥꯏ ꯍꯧꯖꯤꯛ ꯁꯦꯕꯣꯠ ꯁꯦꯕꯣꯠꯀꯨꯝꯕ ꯈꯔ ꯆꯥꯏ ꯁꯦꯕꯣꯠ ꯑꯗꯒꯤ ꯈꯥꯃꯦꯟ ꯑꯁꯤꯟꯕꯤ ꯑꯂꯨ ꯑꯗꯒꯤ ꯀꯩꯅꯣ ꯃꯣꯔꯣꯛ ꯑꯇꯦꯛꯄ ꯑꯗꯒꯤ ꯍꯋꯥꯏ ꯑꯁꯥꯡꯕꯤ ꯑꯗꯨꯝꯕ ꯃꯇꯝꯅꯤ ꯍꯧꯖꯤꯛ ꯈꯥꯃꯦꯟ ꯁꯤꯒꯨꯝꯕ ꯈꯔ ꯆꯥꯏ
ꯎꯝ ꯑꯗꯨ ꯑꯗꯨꯝ ꯂꯣꯏ ꯐꯪꯕ꯭ꯔꯣ ꯀꯃꯥꯏꯅ ꯇꯧꯒꯦ ꯅꯣꯏ ꯑꯗꯨꯗꯗꯤ
ꯐꯪꯉꯦ ꯁ꯭ꯋꯥꯏꯗ ꯂꯣꯏꯅ ꯐꯪꯉꯦ ꯍꯩ ꯔꯥ ꯍꯩ ꯔꯥꯁꯨ ꯆꯥꯏ ꯍꯩ ꯍꯧꯖꯤꯛ ꯍꯩꯅꯧ ꯃꯇꯝꯅꯤ ꯍꯩꯅꯧ ꯌꯥꯝ ꯆꯥꯏ ꯍꯩꯅꯧ ꯑꯃꯨꯟꯕ ꯌꯥꯝ ꯊꯣꯛꯑꯦ ꯍꯧꯖꯤꯛꯀꯥꯟ ꯑꯗꯨꯅ ꯍꯩꯅꯧ ꯑꯃꯨꯟꯕꯁꯤ ꯌꯥꯝ ꯍꯥꯎꯋꯤ ꯃꯃꯜꯁꯨ ꯌꯥꯝ ꯍꯣꯡꯉꯦ ꯑꯗꯨ ꯆꯥꯔꯦ
ꯑꯣ ꯇꯥꯡꯕ꯭ꯔꯣ ꯑꯗꯣ ꯀꯃꯥꯏꯅ ꯇꯧꯒꯦ ꯍꯥꯏꯕꯗꯤ
ꯇꯥꯡꯗꯦ ꯍꯣꯡꯉꯦ ꯌꯥꯝ ꯍꯣꯡꯉꯦ ꯍꯧꯖꯤꯛ ꯍꯩꯅꯧꯒꯨꯝꯕ ꯌꯥꯝ ꯍꯣꯡꯉꯦ ꯑꯗꯒꯤ ꯏꯟꯁꯥꯡ ꯅꯥꯄꯤꯕꯨꯗꯤ ꯑꯗꯨꯝ ꯌꯥꯝ ꯀꯟꯅ ꯇꯥꯡꯕꯗꯤꯦ ꯃꯔꯛ ꯑꯗꯨꯝ ꯑꯣꯏ ꯌꯥꯝꯗꯤ ꯐꯪꯗꯦ ꯑꯩꯈꯣꯏ ꯑꯩꯈꯣꯏꯒꯤ ꯀꯩꯅꯣ ꯑꯍꯥꯎꯕ ꯀꯩꯅꯣꯒꯨꯝꯕꯗꯤ ꯐꯪꯗꯦ ꯑꯗꯨꯝ ꯃꯇꯝꯒꯤ ꯑꯣꯏꯕ ꯀꯩꯅꯣ ꯐꯪꯉꯤ ꯃꯇꯝ ꯃꯇꯝꯒꯤ ꯅꯪꯗꯤ ꯉꯁꯤ ꯀꯔꯤ ꯀꯔꯤ ꯀꯥꯅꯣ ꯇꯧꯔꯨꯔꯒꯦ ꯑꯌꯨꯛꯇꯒꯤ ꯀꯔꯤ ꯀꯔꯤ ꯀꯔꯥꯏ ꯀꯔꯥꯏ ꯆꯠꯂꯨꯔꯒꯦ ꯉꯁꯤꯗꯤ ꯀꯔꯤ ꯀꯔꯤ ꯎꯝ ꯎꯝ ꯊꯧꯗꯥꯡ ꯀꯔꯤ ꯀꯔꯤ ꯇꯧꯈ꯭ꯔꯕꯅꯣ ꯑꯝꯇ ꯍꯥꯏꯕꯤꯔꯛꯑꯣꯝ
ꯉꯁꯤꯗꯣ ꯑꯗꯨꯝ ꯌꯥꯍꯧꯕꯗꯩ ꯉꯔꯥꯡꯗꯣ ꯏꯁꯥꯗꯣ ꯈꯔ ꯅꯨꯡꯉꯥꯏꯇꯕ ꯍꯥꯏꯇꯥꯔꯦꯀꯣ ꯉꯥꯇꯪ ꯀꯩꯀꯩ ꯐꯨꯟꯗꯅ ꯈꯣꯠꯇꯅ ꯇꯧꯔ ꯂꯩꯕꯒꯤ ꯑꯗꯨꯝ ꯑꯌꯨꯛ ꯌꯥꯎꯍꯧꯕꯗꯣ ꯈꯤꯇꯪ ꯁꯥꯠ ꯊꯦꯡꯒꯥꯏꯒꯨꯝ ꯀꯩꯒꯨꯝ ꯇꯧꯕ ꯒꯤ ꯋꯥꯛꯀꯤꯡ ꯆꯠꯃꯤꯟꯅꯕꯅꯦꯕ ꯏꯃꯥꯟꯅꯕ ꯑꯃ ꯇꯧꯔꯒ ꯆꯤꯡ ꯀꯥꯗꯅ ꯈꯣꯠꯇꯅ ꯇꯧꯕ__ ꯅꯦꯕ ꯑꯗꯣ ꯉꯁꯤꯗꯤ ꯋꯥꯔꯦꯅ ꯊꯣꯛꯑꯦ ꯑꯗꯨꯒ ꯑꯗꯨꯝ ꯍꯟꯂꯛꯄꯗꯒꯤꯁꯨ ꯑꯗꯨꯝ ꯀꯩꯁꯨ ꯊꯣꯏꯗꯣꯛꯄꯠ
ꯑꯣ ꯆꯤꯡ ꯀꯥꯔꯒ ꯑꯍꯥꯎꯕ ꯆꯥꯔꯨꯔꯤꯕ
ꯅꯠꯇꯦꯗ ꯉꯔꯥꯡ ꯑꯗꯨꯝ ꯑꯩꯗꯤ ꯑꯌꯨꯛ ꯉꯟꯇꯥꯗ ꯑꯩꯈꯣꯏ ꯑꯗꯨꯝ ꯋꯥꯛꯀꯤꯡ ꯆꯠꯄ ꯆꯤꯡꯗ ꯑꯣꯏꯅ ꯆꯠꯄꯀꯣ ꯑꯗꯨꯗꯨꯒꯤꯅꯤꯗ
ꯑꯌꯨ ꯑꯌꯨꯛꯇ ꯆꯠꯂꯤꯔꯕ ꯑꯌꯨꯛꯇ ꯅꯨꯃꯤꯠ ꯅꯠꯇ꯭ꯔꯒꯅ ꯅꯨꯃꯤꯗꯥꯡ ꯋꯥꯏꯔꯝ
ꯑꯌꯨꯛꯇ ꯆꯠꯄꯅꯦ ꯑꯌꯨꯛꯇꯅ ꯆꯤꯡ ꯀꯥꯕꯅꯦꯕ ꯗꯨꯝꯗꯥꯋꯥꯏꯔꯝꯅ ꯏꯅꯥꯎꯄꯥꯒ ꯇꯧꯔꯒ ꯑꯗꯨꯝ ꯍꯥꯏꯗꯤ ꯑꯗꯨꯝ ꯆꯤꯡꯁꯥꯡ ꯍꯥꯏꯇꯥꯔꯦ ꯑꯗꯨ ꯄꯔꯦꯡꯗ ꯑꯗꯨꯝ ꯑꯗꯨꯝ ꯈꯣꯡꯉ ꯇꯧꯔ ꯆꯠꯄꯅꯦꯕ
ꯎꯝ ꯑꯌꯨꯛꯇ ꯆꯠꯄꯁꯤꯁꯨ ꯐꯩꯌꯦ ꯑꯌꯨꯛꯇ ꯍꯛꯆꯥꯡ ꯁꯥꯡꯖꯦꯟ ꯇꯧꯕ ꯍꯥꯏꯕꯁꯤ ꯈ꯭ꯋꯥꯏꯗꯒꯤ ꯐꯕ ꯏꯁꯥꯕꯨ ꯅꯥꯗ ꯇꯦꯛꯇꯅ ꯊꯝꯅꯕꯒꯤꯗꯃꯛꯇ ꯑꯐꯕ ꯊꯧꯔꯥꯡ ꯑꯃꯅꯤ
ꯎꯝ ꯑꯋꯨ ꯅꯪꯗꯤ ꯀꯃꯥꯏꯟ ꯇꯧꯔꯤꯒꯦ ꯑꯗꯨꯝ ꯇꯨꯝꯕ ꯆꯥꯕ ꯄꯨꯡ ꯀꯌꯥ ꯍꯧꯈꯠꯄ ꯈꯣꯠꯄ ꯑꯗꯨꯝ ꯋꯥꯛꯀꯤꯡꯒꯨꯝꯕ ꯑꯗꯒꯤ ꯍꯛꯆꯥꯡ ꯐꯖꯅꯕ ꯁꯥꯖꯦꯜꯒꯨꯝꯕꯗꯤ ꯇꯧꯕ ꯇꯧꯗꯕ꯭ꯔꯣ
ꯍꯛꯆꯥꯡ ꯁꯥꯖꯦꯟ ꯇꯧꯋꯦ ꯑꯩ ꯍꯧꯖꯤꯛ ꯉꯟꯅ ꯍꯧꯒꯠꯂꯦ ꯑꯗꯒꯤ ꯉꯟꯅ ꯍꯧꯒꯠꯂꯒ ꯀꯩꯅꯣ ꯇꯧꯋꯦ ꯍꯛꯆꯥꯡ ꯁꯥꯖꯦꯟ ꯇꯧꯋꯦ ꯑꯗꯨꯝ ꯑꯩꯈꯣꯏꯗꯤ ꯀꯥ ꯃꯅꯨꯡꯗ ꯑꯗꯨꯝ ꯇꯧꯔꯦ ꯍꯛꯆꯥꯡ ꯁꯥꯖꯦꯟ ꯇꯧꯔꯦ ꯉꯟꯅ ꯍꯧꯒꯠꯂꯦ ꯑꯗꯒꯤ ꯏꯃꯨꯡꯒꯤ ꯀꯔꯤ ꯀꯔꯥꯡ ꯂꯣꯏꯁꯤꯜꯂꯦ ꯍꯧꯖꯤꯛꯀꯥꯟ ꯏꯃꯨꯡꯁꯤ ꯌꯥꯝꯅ ꯃꯣꯠꯂꯦ ꯆꯥꯏꯔꯦ ꯑꯗꯨꯅ ꯑꯩ ꯑꯗꯨꯝꯕ ꯃꯌꯥꯝꯗꯣ ꯍꯧꯖꯤꯛ ꯂꯣꯏꯁꯤꯜꯂꯦ ꯀꯟꯅ ꯑꯗꯨꯒ ꯍꯛꯆꯥꯡ ꯁꯥꯖꯦꯟ ꯄꯨꯡ ꯑꯅꯤꯒꯨꯝꯕ ꯇꯧꯔꯦ ꯑꯗꯒꯤ ꯆꯥꯕ ꯊꯛꯄ ꯈꯔ ꯑꯩ ꯍꯧꯖꯤꯛ ꯆꯥꯕ ꯊꯛꯄ ꯈꯔ ꯁꯦꯝꯃꯦ ꯏꯁꯥꯥꯁꯦ ꯈꯔ ꯑꯩꯈꯣꯏꯒꯤ ꯅꯣꯏꯈꯠꯂꯛꯄ ꯍꯥꯏ ꯇꯥꯔꯦ ꯅꯣꯏꯈꯠꯂꯨꯔꯦ ꯑꯗꯨꯅ ꯍꯧꯖꯤꯛ ꯍꯟꯗꯅꯕ ꯍꯣꯠꯅꯕꯗ ꯀꯟꯅ ꯑꯩ ꯍꯧꯖꯤꯛ ꯇꯧꯔꯤ
ꯆꯞ ꯃꯥꯟꯅꯩ ꯑꯩꯈꯣꯏꯁꯨ ꯀꯣ ꯌꯨꯝꯗ ꯂꯩꯕꯅꯤꯅꯅꯦ ꯑꯍꯥꯎ ꯑꯍꯥꯎꯕ ꯍꯥꯏꯗꯤ ꯑ ꯍꯧꯖꯤꯛ ꯑꯇꯦꯛ ꯑꯇꯦꯛꯄ ꯑꯗꯨꯝ ꯄꯠ ꯄꯠ ꯊꯠꯂꯒ ꯊꯣꯡꯉ ꯆꯥꯕ ꯑꯗꯨꯝ ꯍꯥꯎꯋꯦꯅꯀꯣ ꯑꯗꯒꯤ ꯆꯥꯛꯁꯨ ꯑꯩꯈꯣꯏ ꯍꯟꯗꯛꯇꯨ ꯆꯦꯡꯌꯦꯟꯗꯨ ꯌꯥꯟꯗꯕ ꯑꯗꯨꯝ ꯆꯥꯛꯑꯐ ꯇꯗ ꯊꯣꯡꯕꯒꯤ ꯑꯗꯨꯝ ꯀꯨꯝꯕ ꯀꯩꯒꯨꯝꯕ ꯌꯥꯝ ꯅꯣꯏꯈꯠꯄꯗꯣ ꯑꯗꯨꯃꯥꯏꯅ ꯇꯧꯋꯦꯕꯀꯣ ꯑꯗꯩ ꯍꯦꯛ ꯆꯥꯔꯒ ꯇꯨꯝꯕꯤ ꯈꯣꯠꯄꯤ ꯇꯧꯔꯒ ꯑꯗꯨꯝ ꯇꯨꯝꯖꯤꯟꯕꯒꯨꯝꯕ ꯇꯧꯕꯒꯤ ꯏꯁꯥꯗꯤ ꯌꯥꯝ ꯆꯥꯎ__
ꯑꯗꯨꯝ ꯑꯃꯁ ꯑꯠ__ ꯑꯗꯨꯃ ꯁꯤꯒꯤꯁꯦ ꯑꯩꯈꯣꯏꯒꯤꯅ ꯆꯥꯔꯤꯕ ꯆꯥꯛꯁꯤꯅ ꯑꯣꯏꯗꯣꯏꯅꯦꯕ ꯆꯥꯛꯁꯦ ꯌꯥꯝꯅ ꯑꯩꯈꯣꯏꯒꯤ ꯀꯅꯣꯒꯤ ꯆꯥꯡ ꯌꯥꯝꯅ ꯆꯅꯥꯡꯒꯤ ꯆꯥꯡꯁꯦ ꯌꯥꯝ ꯌꯥꯎꯕꯗꯣ ꯑꯗꯨꯗꯨꯅ ꯆꯥꯛꯁꯦ ꯈꯔ ꯈꯔ ꯍꯟꯗꯔꯒ ꯆꯥꯕꯤꯌꯣ ꯑꯇꯣꯞꯄ ꯀꯅꯣꯒꯨꯝꯕꯗꯨꯅ ꯈꯔ ꯆꯥꯔꯒ ꯏꯟꯁꯥꯡꯒꯨꯝ ꯕꯅ ꯌꯥꯝꯅ ꯆꯥꯔꯒ ꯑꯗꯨꯒ ꯑꯩꯈꯣꯏꯅ ꯃꯍꯤꯒꯨꯝꯕ ꯆꯥꯕ ꯃꯍꯤ ꯆꯥꯕꯁꯦ ꯈ꯭ꯋꯥꯏꯗꯒꯤ ꯈ꯭ꯋꯥꯢꯗꯒꯤ ꯢꯁꯥ ꯅꯣꯢꯈꯠꯄꯗ ꯃꯍꯤ ꯆꯥꯕꯁꯤꯅꯦꯕ ꯃꯇꯦꯡ ꯄꯥꯡꯉꯤꯁꯦ ꯃꯍꯤꯁꯦ ꯌꯥꯔꯤꯒꯩ ꯆꯥꯔꯣꯢꯗꯕꯅꯦꯕ
ꯃꯍꯤ ꯍꯥꯢꯗꯤ ꯀꯩꯅꯣ
ꯃꯍꯤ ꯍꯥꯢꯗꯤ ꯢꯟꯁꯥꯡ ꯃꯍꯤꯁꯦ ꯌꯦꯟꯁꯥꯡ ꯊꯣꯡꯕꯒꯤ ꯃꯍꯤꯁꯦ ꯁꯤꯗ ꯃꯍꯤꯁꯤꯗꯅꯦꯕ ꯄꯨꯂꯞ ꯌꯥꯎꯗꯣꯢꯁꯦ ꯑꯗꯨꯅ ꯃꯍꯤꯁꯦ ꯆꯥꯔꯣꯢꯗꯕ ꯑꯩꯈꯣꯢꯒꯤ ꯃꯄꯪꯒꯨꯝꯕ ꯈꯔ ꯀꯪꯅ ꯆꯥꯕ ꯃꯤꯁꯦ ꯑꯁꯤꯁꯤꯅ ꯈꯔ ꯅꯣꯏꯕꯁꯤ ꯅꯣꯢꯔꯣꯢꯕ ꯃꯍꯤ ꯇꯣꯠꯂꯒ ꯑꯩꯈꯣꯢꯒꯤ ꯆꯥꯛꯀ ꯃꯍꯤꯒ ꯇꯣꯠꯂꯒ ꯆꯥꯕ ꯀꯥꯡꯕꯨꯁꯦ ꯁꯤꯁꯤꯅꯦꯕ ꯌꯥꯝꯅ ꯀꯩꯅꯣ ꯇꯧꯔꯤꯁꯤ ꯅꯣꯢꯈꯠꯂꯤꯁꯦ ꯑꯗꯨꯅ ꯃꯍꯤꯁꯦ ꯆꯥꯗꯅꯕ ꯑꯩꯁꯨ ꯀꯟꯅ ꯍꯧꯖꯤꯛꯀꯨ ꯍꯣꯠꯅꯔꯤ
ꯃꯤꯅꯗꯤ ꯃꯍꯤ ꯃꯅꯥꯢ ꯆꯥꯎ ꯈꯣꯠꯂꯎ ꯍꯛꯆꯥꯡ ꯐꯅꯕ ꯍꯥꯢꯅꯔꯤꯁꯤꯗꯤ
ꯁꯤ ꯃꯍꯤ ꯃꯅꯥꯢ ꯆꯥꯎ ꯍꯥꯏꯁꯦ ꯍꯛꯆꯥꯡ ꯐꯅꯕ ꯍꯥꯢꯁꯦ ꯍꯧꯖꯤꯛꯀꯥꯟ ꯀꯩꯝꯇ ꯀꯥꯟꯅꯗ꯭ꯔꯕꯅꯤ ꯃꯍꯤ ꯃꯅꯥ ꯆꯥꯔꯒ ꯅꯣꯢꯈꯠꯄ ꯑꯣꯢꯔꯕꯅꯦ ꯍꯧꯖꯤꯛꯇ
ꯎꯝ ꯌꯥꯝ ꯅꯨꯡꯉꯥꯢꯖꯔꯦ ꯑꯗꯨꯝ ꯈꯪꯗꯕ ꯑꯃ ꯇꯥꯛꯄꯤꯔꯛꯄꯩꯗꯃꯛꯇ ꯍꯌꯦꯡꯗꯒꯤꯗꯤ ꯑꯃꯨꯛ ꯃꯍꯤ ꯃꯅꯥꯢ ꯌꯥꯝ ꯆꯥꯔꯔꯣꯢꯒꯦ
ꯃꯍꯤ ꯃꯅꯥꯢ ꯌꯥꯝ ꯆꯥꯔꯨꯔꯅꯨ ꯑꯗꯨꯒ ꯑꯩꯈꯣꯢꯒꯤ ꯆꯥꯛꯁꯤ ꯈꯤꯇꯪ ꯍꯟꯊꯔꯒ ꯆꯥꯄꯤꯌꯨ ꯑꯇꯣꯞꯄ ꯃꯅꯥ ꯃꯁꯤꯡ ꯑꯗꯒꯤ ꯀꯩꯅꯣ ꯀꯩꯅꯣꯒꯨꯝꯕ ꯌꯥꯎꯕ ꯇꯨꯝꯕ ꯌꯥꯝ ꯊꯨꯅ ꯇꯨꯝꯒꯗꯕ ꯑꯁꯤꯒꯨꯝꯕ ꯑꯗꯨꯒ ꯃꯍꯤ ꯃꯍꯤ ꯍꯥꯢꯔꯒ ꯑꯩꯈꯣꯢꯒꯤ ꯀꯩꯅꯣꯗꯤ ꯏꯟꯁꯥꯡ ꯃꯍꯤ ꯅ ꯐꯠꯇꯕ ꯑꯩꯈꯣꯢꯒꯤ ꯏꯁꯤꯡꯗꯤ ꯊꯛꯄꯤꯌꯣ ꯌꯥꯝꯅ ꯏꯁꯤꯡꯗꯤ ꯌꯥꯝ ꯌꯥꯝ ꯊꯥꯛꯄꯤꯌꯣ ꯑꯗꯨ ꯑꯣꯢꯔꯕꯗꯤ ꯑꯗꯨꯝ ꯀꯥꯟꯅꯔꯦ
ꯑꯗꯨꯝ
ꯑꯗꯨꯒ ꯑꯩꯁꯦ ꯑꯩꯁꯨ ꯈꯪꯉꯝꯗꯦꯕ ꯀꯩꯅꯣ ꯀꯩꯅꯣ ꯆꯥꯕꯁꯦ ꯃꯍꯤ ꯆꯥꯕꯁꯦ ꯑꯩꯈꯣꯢꯁꯨ ꯏꯟꯁꯥꯡꯁꯦ ꯇꯣꯠꯂꯒ ꯆꯥꯔꯒꯅ ꯍꯥꯢꯗꯤ ꯀꯩꯅꯣ ꯀꯩꯅꯣ ꯇꯧꯋꯤ ꯅꯣꯢ ꯈꯠꯇꯦꯅ ꯈꯜꯂꯝꯃꯦꯕ ꯑꯗꯣ ꯑꯣꯢꯔꯝꯗ꯭ꯔꯦꯕ ꯃꯍꯤꯁꯤꯗꯒꯤ ꯑꯣꯢꯔꯝꯃꯦꯕ ꯌꯦꯟꯁꯥꯡꯁꯤꯗ ꯊꯣꯡꯉꯤꯕ ꯈꯨꯗꯤꯡꯃꯛꯁꯦ ꯃꯍꯤꯁꯤꯗ ꯂꯣꯢ ꯌꯥꯎꯋꯤꯗꯅ ꯑꯩꯈꯣꯢꯒꯤ ꯃꯆꯜ ꯃꯌꯥꯝꯁꯦ ꯑꯗꯨꯒꯤ ꯃꯍꯤꯗꯨꯗ ꯑꯣꯢꯅ ꯂꯣꯢꯅ ꯂꯩꯔꯝꯃꯦꯕ
ꯑꯗꯨ ꯅꯪ ꯁꯦꯝ ꯁꯥꯕ ꯈꯣꯠꯄ ꯂꯣꯢꯔꯕ ꯊꯧꯗ ꯉꯥꯢꯔ ꯀꯃꯥꯢꯅ
ꯑꯩ ꯍꯧꯖꯤꯛ ꯁꯦꯝ ꯁꯥꯕꯁꯦ ꯆꯥꯛꯁꯦ ꯊꯣꯡꯒꯠꯈ꯭ꯔꯦ ꯆꯥꯛ ꯍꯥꯟꯅ ꯊꯣꯡꯀꯠꯂꯅꯤ ꯑꯗꯨꯒ ꯑꯥ ꯀꯩꯅꯣ ꯇꯧꯔꯅꯤ ꯆꯥꯛ ꯊꯣꯡꯒꯠꯂꯕ ꯃꯇꯨꯡꯗ ꯀꯩꯅꯣ ꯇꯧꯗꯣꯢꯅꯦ ꯌꯦꯟꯁꯥꯡꯁꯦ ꯑꯃꯨꯛ ꯊꯣꯡꯗꯣꯢꯅꯦ ꯆꯥꯛꯁꯤ ꯍꯧꯖꯤꯛ ꯍꯥꯟꯅ ꯑꯩ ꯆꯥꯛꯁꯤ ꯈꯤꯇꯪ ꯀꯥꯝꯍꯟꯈ꯭ꯔꯒꯦ ꯑꯗꯨ ꯃꯇꯨꯡꯗ ꯊꯣꯡꯗꯣꯢꯅꯦ ꯀꯩꯅꯣꯁꯦ ꯌꯦꯟꯁꯥꯡꯁꯦ ꯌꯦꯟꯁꯥꯡꯁꯦ ꯌꯥꯝꯅ ꯀꯩꯅꯣ ꯑꯣꯢꯅ ꯇꯧꯔꯅꯤ ꯌꯥꯝ ꯌꯥꯝꯗꯦ ꯑꯩꯅ ꯊꯣꯡꯗꯣ ꯌꯦꯟꯁꯥꯡꯁꯦ ꯑꯗꯣ ꯀꯩꯅꯣꯗꯨꯝ ꯉꯧꯁꯜꯂꯒ ꯑꯗꯨꯝ ꯇꯣꯛꯑꯅꯤ ꯅꯣꯊꯜꯂꯒ ꯑꯗꯨꯗꯨꯅ ꯑꯗꯨꯝ ꯌꯥꯅꯕ ꯑꯗꯨꯝ ꯆꯥꯔꯅꯤ ꯑꯗꯨꯝ ꯀꯩꯅꯣꯒꯨꯝꯕ ꯏꯁꯄꯥꯢꯁꯤ ꯃꯣꯔꯣꯛꯀꯨꯝꯕ ꯃꯣꯔꯣꯛꯀꯨꯝꯕ ꯆꯥꯏꯗꯅ ꯑꯩꯈꯣꯏꯗꯤ ꯃꯣꯔꯣꯛ ꯀꯨꯝꯕ ꯑꯃꯒ ꯑꯗꯨꯝ ꯑꯩꯅ ꯉꯧꯔꯤꯕ ꯀꯥꯡꯍꯧꯒꯤ ꯇꯥꯏꯞꯇ ꯉꯧꯔꯅꯤ ꯑꯗꯨꯗꯨꯒ ꯑꯗꯨꯝ ꯆꯥꯁꯟꯈ꯭ꯔꯅꯤ
ꯑꯩꯁꯨ ꯗꯨꯝ ꯌꯥꯅ ꯌꯥꯕ ꯆꯥꯕ ꯌꯥꯝ ꯍꯩꯕꯅꯤ ꯍꯥꯏꯕꯗꯤ ꯑꯩꯈꯣꯏꯅ ꯆꯥꯗꯕ ꯏꯟꯖꯥꯡꯖꯨ ꯅꯪꯅꯗꯤ ꯑꯗꯨꯝ ꯍꯥꯎꯋꯦ ꯍꯥꯎꯋꯦ ꯑꯗꯨꯝ ꯆꯥꯕꯅꯦꯕ
ꯑꯩꯈꯣꯏꯗꯤ ꯌꯥꯅ ꯌꯥꯅꯕꯅꯤ ꯆꯥꯕꯕꯨ ꯌꯥꯔꯗꯤ ꯑꯩꯈꯣꯏꯗꯤ ꯑꯗꯨꯝ ꯍꯤꯡꯅꯕꯒꯤꯗꯃꯛꯇ ꯆꯥꯕꯅꯦ ꯑꯗꯨꯒ ꯆꯥꯅꯕ ꯍꯤꯡꯕꯗꯤ ꯅꯠꯇꯦꯗꯅ ꯍꯤꯡꯉꯥꯕ ꯍꯤꯡꯕꯨ ꯍꯤꯡꯉꯗꯤ ꯌꯥꯔꯦꯅ ꯑꯗꯨꯅ ꯑꯗꯨꯝ ꯑꯐꯪ-ꯑꯐꯪꯕ ꯑꯗꯨꯝ ꯈꯔ ꯆꯥꯁꯜꯂꯅꯤ
ꯑꯣ ꯍꯣꯏ ꯂꯩꯔꯣꯀꯣ ꯑꯗꯨꯗꯤ ꯑꯩꯁꯨ ꯄꯣꯠꯊꯥꯅꯤꯡꯉꯥꯏ ꯇꯧꯔꯒꯦ ꯍꯌꯦꯡꯃꯨꯛ
ꯍꯣꯏ ꯍꯣꯏ ꯍꯣꯏ ꯊꯝꯃꯒꯦ ꯍꯥꯏꯔꯣ
ꯎꯪꯎꯝ
ꯎꯪꯎꯪꯊꯝꯃꯣ ꯊꯝꯃꯣ